ꯑꯥ
ꯑꯩ ꯆꯠ ꯇꯥꯏꯅꯤ ꯆꯥꯛ ꯆꯥꯔꯕꯎ
ꯑꯣ ꯆꯥꯔꯦ ꯑꯁ
ꯃꯥꯂꯅꯦ
ꯍꯣꯏ ꯑꯁ ꯌꯨꯡ ꯍꯥꯟꯒꯦ ꯇꯧꯕꯅꯦ ꯅꯪ ꯀꯣꯜ ꯇꯧꯔꯛꯄ ꯅ ꯍꯥꯟꯂꯦ
ꯆꯩ ꯂꯩꯀꯣ ꯅꯪ
ꯑꯗꯨ ꯍꯥꯏꯕ ꯌꯥꯗꯦ ꯅꯪ ꯆꯩ ꯂꯥꯛꯀꯅꯤ
ꯑꯣ ꯀꯃꯥꯏ ꯀꯃꯥꯏꯅ ꯇꯧꯔꯤꯒꯦ ꯅꯨꯡꯉꯥꯏꯔꯤꯕꯣ
ꯍꯤꯄꯤꯌꯦ
ꯑꯩ ꯄꯤꯌꯦ ꯑꯥ ꯉꯁꯤꯗꯤ ꯁꯝꯒꯤꯗ ꯆꯠꯇ꯭ꯔꯦ
ꯊꯕꯛ ꯆꯠꯇ ꯉꯁꯤ ꯁꯨꯨꯇꯤꯅꯤ ꯀꯩꯅꯣ
ꯑꯥ ꯑꯩ ꯁꯟꯗꯦꯅꯤꯅꯦ ꯀꯥꯎꯏꯅꯦ ꯆ꯭ꯔꯁꯄꯨꯗꯤ ꯆꯠ ꯂꯤꯗ ꯍꯥ
ꯆ꯭ꯔꯁ ꯆꯠ ꯇ ꯃꯥꯂꯦ ꯅꯣꯏ
ꯆꯁ ꯄꯨꯗꯤ ꯆꯠꯂꯦ ꯑꯗꯨꯕꯨ ꯋꯥ ꯉꯥꯡꯉꯛꯄꯗ ꯁꯣꯛꯑꯕ ꯀꯩꯅꯣ ꯇꯧꯈꯤꯕꯗꯣ ꯑꯁ ꯍꯦꯛꯇ ꯀꯥꯎꯔꯨꯔꯕꯅꯤꯅꯦ
ꯀꯔꯤ ꯃꯊꯦꯜ ꯆꯥꯒꯦ ꯉꯁꯤ
ꯉꯁꯤꯁꯦ ꯁꯧꯒ꯭ꯔꯤ ꯑꯃ ꯑꯗꯨꯒ ꯑ ꯀꯩꯅꯣ ꯏꯔꯦꯟ ꯑꯃ ꯑꯗꯨꯝ ꯌꯦꯔꯨꯝ ꯑꯉꯧꯕ ꯑꯃ ꯑꯗꯨꯝ ꯌꯥꯅ ꯌꯥꯅꯕ ꯑꯗꯨꯝ ꯆꯥꯈ꯭ꯔꯦ
ꯏꯟꯁꯥꯡ ꯍꯥꯎꯇꯕꯩꯅꯤꯅꯦ ꯅꯪ ꯋꯥ ꯉꯥꯡꯕꯗ ꯁꯤꯔꯥꯟ ꯇꯨꯔꯥꯟ ꯉꯥꯡꯉꯛꯏꯗꯣ
ꯑꯥ
ꯌꯦꯟꯁꯥꯡ ꯍꯥꯎꯔꯝꯃꯗꯤ ꯑꯗꯨꯃꯥꯏꯅ ꯍꯥꯏꯔꯛꯀꯗꯧ ꯃꯥꯟꯗꯦꯕ ꯂꯧꯗꯤ ꯂꯣꯏꯔꯕꯣ ꯀꯃꯥꯏꯅ ꯇꯧꯒꯦ ꯂꯧꯗꯤ ꯂꯧꯗꯤ ꯂꯧꯗ ꯂꯧ ꯂꯧꯗꯤ ꯀꯃꯥꯏ ꯀꯃꯥꯏꯅ ꯇꯧꯔꯒꯦ
ꯂꯕꯨꯗꯤ ꯑꯗꯨꯝ ꯆꯠꯂꯤ ꯂꯣꯏꯕꯨꯗꯤ ꯂꯣꯏꯗꯦ ꯑꯗꯨꯝ ꯆꯠ ꯗꯤ ꯑꯗꯨꯝ ꯂꯦꯞꯇꯔꯤ ꯍꯥꯏꯕꯗꯤ ꯏꯁꯤꯡ ꯈꯣꯏꯕꯗꯤ ꯂꯣꯏꯗ꯭ꯔꯤ ꯇꯪꯈꯥꯏꯃꯨꯛ ꯌꯧꯔꯦ
ꯀꯩꯅꯣ ꯇꯧꯗꯕ꯭ꯔꯣ
ꯀꯥꯏ
ꯏꯁꯤꯡ ꯂꯥꯛꯇ꯭ꯔꯤꯕꯣ
ꯑ ꯏꯁꯤꯡꯗꯣ ꯃꯔꯥꯡ ꯀꯥꯏꯗꯕꯩꯀꯣ ꯑꯗꯨꯒꯤ
ꯏꯁꯤꯡ ꯂꯩꯇꯦꯕ
ꯑ ꯏꯁꯤꯡꯗꯤ ꯑꯁ ꯏꯁꯤꯡ ꯋꯥꯏꯅꯦ ꯍꯟꯗꯛꯁꯦ
ꯅꯣꯡ ꯆꯨꯍꯜꯂꯔꯥ
ꯅꯣꯡ ꯑꯃꯝꯇ ꯆꯨꯍꯜꯂꯣꯑꯣꯅꯦ ꯅꯪ ꯉꯝꯃꯗꯤ
ꯄꯨꯡ ꯀꯌꯥꯃꯨꯛ ꯆꯨꯍꯜꯂꯣ ꯍꯥꯏꯅꯣ
ꯑ ꯇ꯭ꯋꯦꯟꯇꯤ ꯐꯣꯔ ꯐꯣꯔꯇꯤ ꯇꯨ ꯑꯋꯥꯔꯁ ꯑꯦ ꯐꯣꯔꯇꯤ ꯐꯣꯔ ꯐꯣꯔꯇꯤ ꯇꯨ ꯑꯋꯥꯔꯁ ꯑꯣꯏꯔꯗꯤ ꯌꯥꯔꯦ
ꯑꯗꯨ ꯃꯤ ꯁꯥꯎꯔꯛꯑꯅꯤꯅꯦ ꯑꯗꯨꯗꯤ ꯂꯦꯟꯁ꯭ꯂꯥꯏꯠ ꯇꯥꯛꯑꯦꯅ ꯑꯃꯨꯛ ꯃꯤꯅ ꯁꯥꯎꯔꯛꯀꯅꯤꯅꯦ ꯌꯥꯔꯣꯏꯅꯦ ꯑꯗꯨꯃꯥꯏꯅ ꯇꯧꯕꯗꯤ ꯌꯥꯔꯣꯏꯅꯦ ꯑꯗꯨ ꯈꯪꯕꯒꯤꯅꯤ ꯅꯣꯏꯅ ꯑꯗꯨꯃꯥꯏꯅ ꯍꯥꯏꯔꯛꯀꯅꯤ ꯈꯪꯕꯒꯤ ꯆꯨꯍꯟꯗꯩꯅꯦ ꯑꯩꯅ
ꯑꯦꯁꯤ
ꯑꯩꯅ ꯆꯨꯍꯟꯒꯦ ꯍꯥꯏꯗꯤ ꯉꯝꯕ ꯃꯤꯅꯦꯕ
ꯈꯣꯏ ꯑꯣꯖꯁꯤ ꯋꯥꯔꯤꯁꯤ ꯁꯥꯟꯅꯗꯕ ꯀꯨꯏꯃꯟꯗꯥꯒꯤ ꯋꯥ ꯐꯥꯅꯥ ꯉꯥꯡꯕ ꯍꯩꯔꯝꯃꯤꯅꯦ
ꯍꯔꯝꯅꯤꯗꯣ ꯑꯩꯈꯣꯏꯗꯤ ꯐꯖꯅ ꯅꯣꯡ ꯆꯨꯍꯟꯕꯒꯤ ꯁꯛꯇꯤꯁꯨ ꯂꯩꯕ ꯅꯣꯡ ꯂꯦꯞꯍꯟꯕꯒꯤ ꯁꯛꯇꯤꯁꯨ ꯂꯩꯕ
ꯑꯥ
ꯄꯣꯋꯥꯔ ꯄꯥꯏꯕ ꯃꯤꯅꯤꯅꯦ
ꯑꯁ ꯑꯗꯨ ꯈꯪꯉꯦꯕ ꯋꯥ ꯈꯨꯪꯉꯥꯡꯗꯣ ꯈꯪꯉꯦꯕ ꯑꯗꯨꯝꯀꯣ
ꯈꯔꯥ ꯇꯧꯔꯛꯀꯅꯤ ꯁꯧꯒꯔꯤꯒꯨꯝꯕꯗꯤ ꯂꯩꯕ꯭ꯔꯣ
ꯁꯧꯒ꯭ꯔꯤꯒꯨꯝꯕ ꯑ ꯍꯣꯏ ꯂꯩꯕꯥꯗꯤ ꯂꯩꯌꯦ ꯍꯣꯏ
ꯁꯧꯒꯔꯤꯗꯨꯁꯨ ꯁꯧꯒꯔꯤꯗꯨꯁꯨ ꯅꯧꯔꯤꯉꯩꯗꯗꯤ ꯍꯥꯎꯇꯕꯅꯤꯅꯦ
ꯍꯣꯏ ꯑꯗꯨꯝ ꯑꯁ ꯃꯔꯛ ꯃꯔꯛꯇ ꯆꯥꯕꯒꯨꯝꯕꯀꯣ ꯑꯗꯨꯅ ꯍꯥꯎꯋꯦꯕ
ꯁꯧꯒꯔꯤ ꯉꯥꯛꯇ ꯆꯥꯔꯗꯤ ꯅꯪ ꯁꯥꯎꯅꯤꯡꯉꯛꯀꯅꯤꯗ
ꯍꯣꯏ
ꯌꯦꯟꯒꯨꯝꯕ ꯆꯥꯗ꯭ꯔꯕꯣ ꯍꯟꯗꯛ ꯊꯣꯡ ꯊꯥꯛꯄꯒꯤ ꯑꯃꯝꯇ ꯎꯈꯤꯗ꯭ꯔꯦꯅꯦ ꯏꯁꯇꯦꯇꯁꯇꯥꯒꯥꯁꯦ
ꯑꯥ ꯑꯁ ꯑꯗꯨ ꯌꯥꯝ ꯌꯨꯝ ꯂꯥꯎꯕꯗꯣ ꯑꯃꯨꯛ ꯑꯁ ꯑꯩꯈꯣꯏ ꯏꯇꯥꯎ ꯑꯃ ꯆꯠꯈꯤꯕꯗꯒꯤ ꯑꯁ ꯀꯩꯅꯣꯝ ꯏꯇꯥꯎ ꯃꯥ ꯆꯠꯈꯤꯕꯗꯥꯒꯤ ꯍꯣꯏ ꯍꯥꯏꯗꯤ ꯆꯥꯃꯤꯟꯅꯕ ꯃꯤ ꯆꯥꯃꯤꯟꯅꯒꯗꯕ ꯃꯤꯗꯨꯁꯨ ꯂꯩꯇ꯭ꯔꯦ ꯑꯗꯣ ꯏꯊꯟꯇ ꯀꯃꯥꯏꯅ ꯆꯥꯕꯗ ꯅꯨꯡꯉꯥꯏꯇꯦꯕ ꯑꯗꯨꯒꯤꯀꯣ
ꯃꯣꯏ ꯂꯩꯔꯗꯤ ꯑꯗꯨꯝ ꯑꯁ ꯊꯛꯄ ꯆꯥꯕ ꯈꯔ ꯇꯧꯗꯣꯏꯅꯦꯕ
ꯌꯣꯡꯆꯥꯛ ꯂꯩꯔꯤꯕ꯭ꯔꯣ
ꯑꯁ ꯀꯥꯏꯗꯩꯩ ꯌꯣꯟꯆꯥꯛ ꯌꯣꯟꯆꯥꯛ ꯃꯔꯨꯒꯨꯝꯕꯗꯤ ꯑꯀꯪꯕꯗꯣ ꯑꯗꯨꯒꯨꯝꯕꯗꯤ ꯂꯩꯅꯤ
ꯑꯥꯀꯪꯕ ꯅꯠꯇꯦꯅꯦ ꯐ꯭ꯔꯦꯁꯇ ꯇꯒꯠ ꯇꯥꯒꯠ ꯇꯦꯛꯄ
ꯑꯗꯨꯗꯤ ꯂꯣꯏ ꯂꯣꯏ ꯂꯣꯏꯁꯤꯟꯈ꯭ꯔꯥꯕꯅꯤꯍꯦ
ꯑꯦꯁ ꯂꯣꯏꯁꯤꯟꯗ꯭ꯔꯤ ꯍꯧꯖꯤꯛ ꯏꯝꯐꯥꯜ ꯕꯖꯥꯔ ꯃꯅꯨꯡꯗꯗꯤ ꯃꯌꯥꯝ ꯄꯩꯒꯩ ꯌꯣꯜꯂꯤꯅꯦ
ꯑꯁ ꯑꯗꯨꯝ ꯃꯣꯏꯗꯣ ꯃꯣꯏꯕꯨꯗꯤ ꯍꯥꯎꯕꯗꯤ ꯍꯥꯎꯔꯣꯏ ꯃꯣꯏꯗꯣ
ꯍꯥꯎꯋꯦ ꯃꯣꯔꯦꯒꯤ ꯅꯠꯇꯦ ꯆꯤꯡꯒꯤꯅꯦ ꯍꯥꯏ ꯃꯇꯝ ꯅꯠꯇꯕ ꯀꯥꯟꯗ ꯊꯣꯛꯄꯗꯨꯅꯤꯅꯦ ꯃꯩ ꯇꯥꯔꯤꯁꯦ
ꯑꯁ ꯍꯥꯎꯔꯝꯅꯤ ꯑꯗꯨꯗꯤ
ꯄꯣꯛꯀ ꯊꯣꯡꯕꯥꯗꯕ ꯑꯁ ꯈꯨꯍꯥꯎꯗꯤꯕꯥ ꯂꯩꯇ꯭ꯔꯦꯍꯩ
ꯑꯗꯨ ꯅꯪ ꯍꯧꯖꯤꯛ ꯀꯅꯥ ꯀꯅꯥ ꯂꯩꯒꯦ
ꯑꯩꯗꯤ ꯀꯣꯏꯕ ꯆꯠꯂꯤꯌꯦ
ꯅꯠꯇꯦ ꯑꯩꯅꯥ ꯍꯥꯏꯗꯤ ꯅꯪ ꯅꯪ ꯑꯗꯨꯝ ꯂꯩꯕ ꯃꯐꯝꯗꯣ ꯀꯅꯥ ꯀꯅꯥ ꯂꯩꯒꯦ ꯍꯥꯏꯕ
ꯃꯤ ꯃꯌꯥꯝ ꯂꯩꯗꯥ
ꯑꯥ ꯅꯣꯏ ꯅꯥꯊꯟꯇꯒꯨꯝꯕ ꯂꯩꯕ ꯑꯣꯏꯔꯗꯤ ꯑꯩ ꯂꯧꯒꯨꯝꯕ ꯂꯣꯏ ꯂꯣꯏ ꯂꯣꯏ ꯀꯥꯟꯗ ꯉꯍꯥꯛꯇꯪ ꯂꯩ ꯀꯩꯅꯣꯗꯨ ꯊꯕꯛ ꯑꯃꯒꯤ ꯂꯩꯅꯤꯡꯕ ꯍꯥꯏꯇꯥꯔꯦꯅꯦ
ꯃꯤ ꯌꯥꯝ ꯂꯩꯗ
ꯃꯤ ꯌꯥꯝ ꯂꯩꯕ꯭ꯔꯣ
ꯎꯝ
ꯑꯗꯨ ꯑꯈꯣꯏ
ꯃꯩ ꯂꯥꯛꯄ꯭ꯔꯣ ꯇꯥꯕ꯭ꯔꯣ ꯇꯥꯏꯌꯦꯀꯣ ꯅꯪꯅ ꯂꯩꯔꯤꯕ ꯖꯒꯥꯗꯣ ꯂꯦꯡꯒꯅꯨꯅꯦ ꯑꯗꯨꯝ ꯇꯨꯃꯤꯟꯅ ꯂꯩꯌꯨꯅꯦ ꯆꯠꯊꯣꯛ ꯆꯠꯁꯤꯟ ꯇꯧꯒꯅꯨꯅꯦ